ꯇꯥꯏꯌꯦꯀꯣ ꯑꯥꯎ ꯑꯥ ꯑꯁ ꯑꯩꯈꯣꯏꯒꯤ ꯂꯥꯏꯟꯁꯦ ꯑꯃꯨꯛꯀ ꯆꯠꯈ꯭ꯔꯕ ꯋꯥꯔꯤ ꯅꯨꯡꯉꯥꯏꯕ ꯃꯇꯝꯗ
ꯎꯝ
ꯑꯗꯨꯒ ꯃꯥꯅ ꯑꯁ ꯏꯁꯣꯔꯅ ꯌꯥꯝ ꯅꯨꯡꯁꯤꯕꯤꯕꯒꯤꯀꯣ ꯃꯥꯁꯦ ꯂꯦꯟ ꯈꯔ ꯍꯧꯖꯤꯛ ꯂꯩꯕꯗꯣ ꯂꯩꯃꯦꯔꯥꯝꯗ ꯂꯩꯕꯗꯣ ꯑꯗꯨꯁꯨ ꯈꯔ ꯈꯔ ꯃꯥꯅ ꯂꯧꯔꯒ ꯑꯥ ꯌꯨꯝꯁꯨ ꯁꯥ ꯈ꯭ꯔꯦ ꯌꯨꯝ ꯁꯥꯕꯁꯦ ꯌꯥꯝ ꯐꯥꯕ ꯌꯨꯝ ꯅꯠ ꯇꯦ ꯑꯗꯨ ꯑꯣꯏꯔꯁꯨ ꯂꯩꯕ ꯌꯥꯕ ꯌꯨꯝꯗꯣ ꯁꯦꯝ ꯈ꯭ꯔꯦꯕ ꯔꯨꯝ ꯕꯦꯠ ꯕꯦꯠꯔꯨꯝ ꯑꯅꯤ ꯑꯗꯨꯒ ꯀꯃꯟ ꯔꯨꯝ ꯂꯩꯕ ꯌꯨꯝ ꯑꯗꯨꯒ ꯈꯤ ꯆꯦꯟꯁꯨꯨ ꯁꯥꯕ ꯂꯣꯏꯔꯦ
ꯑꯣ ꯑꯁ ꯑꯗꯨꯅꯦ ꯅꯨꯄꯥꯁꯤꯡꯁꯦ ꯌꯨꯊꯥꯔꯗꯤ ꯑꯈꯣꯏꯒꯤ ꯀꯔꯤ ꯍꯥꯏꯁꯤꯔ ꯄ꯭ꯔꯣꯄꯔꯇꯤꯛꯇꯣ ꯂꯣꯏ ꯃꯥꯡꯕꯀꯣ
ꯎꯝ
ꯑꯗꯨꯅꯦ ꯌꯥꯗꯕꯗꯣ ꯏꯁꯣꯔꯅꯁꯨ ꯈꯪꯕꯒꯤ ꯑꯥ ꯌꯥꯔꯦꯅ ꯂꯧꯕ ꯃꯥꯜꯂꯦꯗ ꯁꯤꯗꯤ
ꯈꯪꯗꯦꯅꯦ ꯑꯁ ꯑꯗꯨꯒꯨꯝꯕꯗꯤ ꯍꯥꯏꯕ ꯌꯥꯗꯦꯗ ꯃꯥꯕꯨꯁꯨ ꯅꯨꯡꯁꯤꯗꯤ ꯅꯨꯡꯁꯤ
ꯎꯝ ꯑꯗꯨ ꯑꯣꯏꯔꯁꯨ ꯅꯨꯡꯉꯥꯏꯇꯦ ꯍꯥꯏꯗꯤ ꯃꯣꯏ ꯑꯗꯨꯃꯥꯏꯅ ꯇꯧ ꯀꯟꯅ ꯀꯟꯅ ꯐꯦꯃꯤꯂꯤꯗꯣ ꯕꯤꯜ ꯑꯞ ꯇꯧꯕ ꯉꯝꯗꯦꯕ
ꯎꯝ
ꯑꯗꯨꯅꯗꯤꯛ ꯌꯥꯝ ꯍꯥꯏꯌꯦ ꯍꯥꯏꯕꯒꯨꯝ ꯇꯧꯕꯀꯣ ꯃꯣꯏꯒꯤ ꯏꯁꯇꯗꯤꯗ
ꯃꯆꯥꯒꯤ ꯃꯆꯥꯁꯤꯡꯔꯥ
ꯎꯝ
ꯑꯥ ꯃꯆꯥꯁꯤꯡ ꯌꯥꯝ ꯍꯥꯏꯑ ꯍꯣꯏ ꯑꯗꯨꯅꯨ ꯅꯨꯄꯤꯗꯤ ꯍꯥꯟꯅ ꯑꯩꯅ ꯐ꯭ꯂꯌꯤꯡ ꯀꯂꯔꯁ ꯂꯥꯛꯑꯦ ꯍꯥꯏꯕ ꯅꯨꯄꯤꯗꯤ ꯑꯉꯥꯡ ꯑꯣꯏꯔꯤꯉꯩꯗꯗꯤ ꯂꯥꯏꯔꯤꯛ ꯍꯥꯏꯇꯕ
ꯑꯣ ꯑꯣ
ꯑꯉꯥꯡ ꯑꯣꯏꯔꯤꯉꯩꯗꯗꯤ ꯑꯁ ꯑꯩꯅ ꯄꯥꯝꯔꯁꯨ ꯑꯩꯅꯀꯣ ꯇꯥꯞ ꯇꯥꯝꯔꯁꯨ ꯈꯪꯗꯕꯅꯦ ꯑꯗꯨ ꯅꯨ ꯄꯤꯗꯣ ꯑꯗꯨꯒ ꯀꯂ ꯃꯥꯅ ꯀ꯭ꯂꯥꯁ ꯐꯣꯔ ꯐꯥꯏꯚ ꯀꯥꯕ ꯀꯥꯟꯗ ꯃꯥꯒꯤ ꯀꯔꯤꯅꯣ ꯁ ꯁꯦꯜꯐ ꯏꯁꯇ꯭ꯔꯒꯜꯒꯨꯝꯕ ꯂꯩꯕꯀꯣ ꯌꯥꯝꯅ ꯇꯧꯅꯤꯡꯕ ꯃꯨ ꯄ ꯂꯥꯛꯈ꯭ꯔꯕ ꯑꯗꯨꯒꯤ ꯑꯥ ꯑꯦꯛꯖꯥꯝ ꯈꯨꯗꯤꯡ ꯔꯦꯡ ꯂꯧꯕ ꯍꯧꯔꯦ ꯑꯗꯨ ꯀ꯭ꯂꯥꯁ ꯅꯥꯏꯟ ꯇꯦꯟ ꯀꯥꯔꯗꯤ ꯔꯦꯡ ꯁꯤꯛꯁ ꯔꯦꯡ ꯁꯚꯦꯟ ꯀꯣ ꯑꯗꯨꯝ ꯂꯧꯔꯒ ꯐꯥꯔꯁꯇꯤ ꯂꯧꯗꯦ ꯁ꯭ꯀꯨꯜꯗꯗꯤ ꯑꯗꯨ ꯑꯣꯏꯔꯁꯨ ꯇꯨ ꯑꯦꯛꯖꯥꯝ ꯊꯥꯕ ꯀꯥꯟꯗ ꯐꯖꯅ ꯊꯣꯛꯄꯀꯣ ꯎꯝ ꯑꯗꯨꯅ ꯁꯦꯀꯦꯟ ꯅꯨꯄꯤꯅꯀꯣ ꯁꯦ ꯁꯦꯀꯦꯟ ꯃꯥꯒꯤ ꯁꯦꯀꯦꯟꯗ ꯂꯩꯕ ꯅꯨꯄꯤꯅ ꯔꯦꯡ ꯋꯥꯟ ꯅꯠꯇ꯭ꯔꯒ ꯔꯦꯡ ꯇꯨ ꯔꯦꯡ ꯊ꯭ꯔꯤ ꯑꯁꯤ ꯑꯍꯨꯝꯗ ꯑꯗꯨꯝ ꯂꯩꯒꯅꯤ
ꯑꯣ
ꯑꯁ ꯑꯗꯨꯒꯤ ꯃꯈꯥ ꯇꯥꯔꯣꯏ ꯃꯥꯗꯤ
ꯑꯣ
ꯃꯥꯕꯨꯗꯤ ꯂꯥꯏꯔꯤꯛ ꯇꯝꯕꯁꯨ ꯌꯥꯝ ꯅꯨꯡꯉꯥꯏꯌꯦꯗ ꯍꯦꯛ ꯇꯥꯝꯕꯤꯔꯗꯤ ꯃꯥꯗꯤ ꯈꯪꯈ꯭ꯔꯕ ꯑꯉꯥꯡ ꯑꯣꯏꯔꯤꯉꯩꯗꯒꯤꯀꯣ ꯑꯗꯨ ꯅꯨꯄꯤꯗꯤ ꯑꯗꯨꯝ ꯇꯧꯋꯦ
ꯏꯁꯥꯁꯤꯡꯁꯦ ꯑꯗꯨꯒꯨꯝꯕ ꯃꯤ ꯂꯩꯔꯗꯤ ꯏꯃꯥ ꯀꯣꯏꯅꯁꯨ ꯄꯨꯛꯅꯤꯡ ꯆꯪꯅ ꯃꯣꯏꯒꯤ ꯊꯕꯛꯁꯦ ꯇꯧꯕꯅꯦ
ꯎꯝ ꯌꯥꯝ ꯐꯩ ꯃꯥꯒꯤꯗꯃ ꯍꯧꯖꯤꯛꯇꯤ ꯑꯩꯈꯣꯏ ꯈꯜꯂꯒ ꯎꯝ
ꯅ ꯀ ꯁꯤꯁꯦ ꯀꯩꯅꯣꯗꯁꯨ ꯂꯨꯍꯣꯡꯕ ꯃꯤ ꯑꯃ ꯂꯩꯕ꯭ꯔꯥ ꯈꯨꯟꯗ
ꯈꯨꯟꯗ ꯂꯨꯍꯣꯡꯕ ꯃꯤ ꯑꯃ ꯑꯗꯨ ꯃꯥꯟꯅꯩ
ꯑꯣ ꯑꯗꯨꯔꯣ
ꯍꯣꯏ
ꯑꯩ ꯀꯟꯐ꯭ꯌꯨꯁ ꯑꯗꯨꯝ ꯆꯠꯄꯀꯣ ꯑꯩꯅ ꯈꯥꯡꯕꯕꯁꯤ ꯅꯣꯏ ꯀꯣꯏ ꯑꯍꯟꯗꯤ ꯑꯩ ꯈꯪꯉꯦ ꯑꯩꯈꯣꯏ ꯑꯍꯟ ꯑꯩꯈꯣꯏ ꯑꯃꯨꯔꯛ ꯆꯠꯂꯒ ꯎ ꯃꯥ ꯃꯣꯏꯒꯤ ꯑꯄꯥꯎ ꯂꯩꯕ ꯃꯐꯝꯗꯣ
ꯍꯥꯥ
ꯑꯗꯨꯕꯨꯗꯤ ꯍꯅꯨꯕ ꯑꯃ ꯂꯩꯗꯅ ꯑꯗꯨꯅ ꯀꯣꯏ ꯑꯍꯟꯅꯅꯤ ꯍꯥꯏꯕ ꯅꯠꯇ꯭ꯔꯣ
ꯍꯟꯅꯨꯕ ꯑꯃ ꯂꯩꯕ ꯑꯁ ꯀꯅꯥꯔꯣ ꯑꯗꯨ ꯑꯩꯒꯤ ꯑꯄꯥꯎꯒꯤ ꯑꯄꯥꯎꯔꯥ
ꯑꯣꯏꯔꯝ ꯍꯣꯏ ꯑꯩꯈꯣꯏꯅꯤ ꯑꯃꯔꯛ ꯆꯜꯂꯦ ꯑꯗꯨꯗ
ꯑꯥ ꯃꯥꯒꯤ ꯌꯨꯝ ꯀꯗꯥꯏꯗ ꯂꯩꯕ꯭ꯔꯥ ꯑꯗꯨ ꯑꯥ ꯑꯩꯈꯣꯏ ꯑꯁꯤꯗ ꯒ꯭ꯔꯥꯎꯟ ꯂꯩꯔꯦꯗꯅ
ꯎꯝ
ꯒ꯭ꯔꯥꯎꯟ ꯂꯩꯔꯦ ꯑꯗꯨ ꯒ꯭ꯔꯥꯎꯟꯁꯦ ꯆꯤꯡꯅ ꯑꯗꯨꯝ ꯂꯩꯕꯅꯤꯀꯣ ꯔꯥꯎꯟ ꯔꯥꯎꯟ ꯑꯣꯏꯅꯀꯣ
ꯎꯝ
ꯑꯗꯨ ꯆꯤꯡ ꯑꯃꯔꯣꯝꯗꯨꯔꯥ
ꯑꯗꯨ
ꯃꯣꯏꯒꯤ ꯌꯨꯝꯁꯦ
ꯑꯦ ꯑꯗꯨ ꯅꯠꯇꯦ ꯍꯧꯖꯤꯛ ꯄꯣꯁ ꯑꯣꯐꯤꯁ ꯂꯩꯗꯅ ꯑꯗꯨꯗꯒꯤ ꯃꯈꯥ ꯀꯨꯝꯈ꯭ꯔꯕ ꯁꯤ ꯑꯦꯝ ꯑꯦꯁꯒꯤ
ꯑ ꯑꯠ ꯑꯠꯆꯥ ꯑꯗꯨꯗꯤ ꯑꯁꯤ ꯍꯣꯏ ꯑꯗꯨꯅ ꯑꯗꯨꯅꯅꯦ ꯑꯗꯨꯅꯦ ꯑꯗꯨ ꯑꯩꯈꯣꯏꯒꯤ ꯑꯄꯧꯅꯦ
ꯑꯣ
ꯅꯪ ꯗꯤꯜꯂꯤꯌꯥꯑꯣ ꯈꯪꯉꯤ ꯅ
ꯎꯝ
ꯎꯝ ꯗꯤꯂꯤꯌꯣꯒꯤ ꯃꯄꯥꯅꯤ
ꯑꯁ ꯅꯠꯇꯦꯗ
ꯃꯥꯅꯤ ꯍꯦ
ꯖꯤꯃꯦ ꯅꯠꯇꯦ ꯑꯗꯨ ꯔꯣꯡꯃꯩꯅꯦ
ꯑꯗꯨ ꯔꯣꯡꯃꯥꯏꯕꯨ ꯅꯪ ꯀꯔꯤ ꯍꯥꯏꯕ꯭ꯔꯥ ꯍꯧꯖꯤꯛ
ꯑꯗꯨꯗꯤ ꯑꯩ ꯈꯪꯗ꯭ꯔꯦ ꯍꯧꯖꯤꯛ ꯑꯗꯨꯗ ꯍꯧꯖꯤꯛꯀꯥꯟ ꯅꯠꯇꯦ ꯀꯨꯏꯈ꯭ꯔꯦꯅ ꯑꯩꯈꯣꯏ ꯑꯅꯤ ꯆꯠꯂꯒ ꯍꯜꯂꯛꯄꯗꯣ
ꯑꯣ ꯈꯪꯗꯦꯅꯦ ꯅꯪꯅ ꯍꯥꯏꯕꯁꯦ ꯑꯩ
ꯎꯝ ꯅꯪꯒꯤ ꯁꯤ ꯑꯩꯅ ꯈꯪꯕꯗꯣ ꯅꯪꯒꯤ ꯅꯆꯦ ꯈꯣꯏ ꯑꯍꯥꯟ ꯑꯃ ꯈꯪꯉꯦ ꯕꯖꯥꯔꯗ ꯐꯝꯕ ꯅꯨꯄꯤ ꯑꯃ ꯈꯪꯉꯦ ꯑ ꯆ ꯍꯣꯇꯦꯜ ꯁꯦꯝꯕ ꯑꯃꯈꯪꯉꯦ
ꯑꯣ ꯑ ꯑ ꯑꯥ ꯅꯪꯅ ꯍꯣꯏ ꯍꯣꯏ ꯅꯪꯅ ꯍꯥꯏꯕꯗꯤ ꯏꯆꯦꯕꯨꯅꯤꯀꯣ ꯍꯣꯏ ꯍꯣꯏ ꯁꯤꯃꯤꯁꯀꯤ ꯁꯥꯥꯏꯗ ꯀꯣ
ꯍꯣꯏ
ꯑꯗꯨꯅ ꯈꯣꯏꯗꯒꯤ ꯑꯍꯥꯟꯅꯦ
ꯎꯝ ꯑꯗꯨꯕꯨꯗꯤ ꯈꯪꯕ
ꯑꯣ ꯏꯄꯥꯕꯨ ꯔꯇꯤꯡ ꯕꯌꯨ ꯔꯇꯤꯡꯕꯌꯨ ꯍꯥꯏꯕꯗꯣ ꯃꯥꯅꯦ
ꯍꯣꯏ
ꯎꯝ ꯑꯁ ꯃꯥꯗꯤ ꯐꯖ ꯐꯖꯅ ꯂꯨꯍꯣꯡꯉꯦ ꯑꯣ ꯐꯖꯅ ꯂꯨꯍꯣꯡꯗꯦ ꯑꯗꯨ ꯑꯣꯏꯔꯁꯨ ꯀꯣ ꯃꯥꯒꯤ ꯍꯖ ꯃꯥꯒꯤ ꯅꯨꯄꯥꯗꯣ
ꯎꯝ
ꯗꯥꯏꯃꯟꯒꯨꯝꯕꯅꯤ ꯑꯩꯈꯣꯏꯒꯤꯗꯤ ꯌꯥꯝ ꯐꯕ ꯍꯥꯏꯅꯤꯡꯉꯥꯏ ꯂꯩꯇꯦ ꯔꯣꯡ ꯃꯥꯏꯅꯦ ꯑꯗꯨ ꯑꯣꯏꯔꯁꯨꯀꯣ ꯏꯁꯣꯔꯅꯁꯨ ꯄꯤꯕꯤꯕ ꯃꯥꯜꯂꯦ ꯑꯩꯈꯣꯏ ꯌꯥꯝ ꯂꯥꯏꯔꯕ ꯀꯥꯟꯗ ꯃꯥꯅꯥ ꯑꯩꯈꯣꯏꯕꯨ ꯑꯗꯨꯝ ꯍꯦꯜꯞ ꯇꯧꯔꯒ ꯂꯩꯕꯅꯤ ꯑꯩꯈꯣꯏ ꯑꯗꯨꯗ ꯂꯩꯕ ꯀꯥꯟꯗꯀꯣ
ꯎꯝ ꯑꯗꯨ ꯎꯝ
ꯎꯝ
ꯑꯗꯨ ꯔꯦꯕꯤꯀꯥꯒꯤꯗꯤ
ꯐꯥꯏ ꯃꯥꯒꯤꯁꯨ ꯍꯣꯏꯗ
ꯎꯝ ꯑꯩ ꯂꯣꯏ ꯀꯟꯐ꯭ꯌꯨꯁ ꯑꯅꯤ ꯂꯩꯕꯅꯦꯕ ꯑꯗꯨꯒ ꯍꯧꯖꯤꯛ ꯃꯥꯒꯤ ꯅꯨꯄꯥ ꯁꯤꯌꯦ ꯍꯥꯏꯕꯗꯣ
ꯎꯝ
ꯑꯣ ꯃꯥ ꯍꯥꯟꯅ ꯐ꯭ꯔꯤꯊꯂꯦꯝꯅ ꯑꯣꯖꯥ ꯑꯣꯏꯔꯝꯕ꯭ꯔꯥ
ꯍꯣꯏ ꯍꯣꯏ ꯑꯗꯨꯒ ꯃꯥꯁꯦ ꯏꯆꯦꯁꯦ ꯂꯥꯏꯅꯥꯁꯨ ꯂꯩꯕꯅꯦ ꯂꯥꯏꯅꯥ ꯑꯃꯁꯨ ꯂꯩꯕ ꯀꯣ ꯑꯩꯈꯣꯏ ꯃꯥꯒꯤ ꯒꯤ ꯀꯔꯤꯅꯣ ꯑꯁꯤꯗ ꯍꯥꯏꯅꯤꯡꯗꯦ ꯑꯗꯨ ꯑꯣꯏꯔꯁꯨ ꯀꯔꯤꯅꯣ ꯂꯩꯕ ꯑꯗꯨ ꯑꯣꯖꯥꯁꯨ ꯇꯧꯕ ꯉꯝꯗꯦ ꯃꯥꯁꯦꯀꯣ ꯑꯗꯨꯒꯤ ꯊꯣꯛꯈ꯭ꯔꯕꯅꯤ
ꯑꯣ ꯑꯩꯅ ꯀꯟꯐ꯭ꯌꯨꯁ ꯑꯗꯨꯝ ꯂꯩꯕ ꯑꯗꯨ ꯅꯨꯄꯤꯔꯥ ꯑꯗꯨ ꯅꯨꯄꯤꯅꯦ ꯍꯥꯏꯅꯤꯡꯉꯥꯏꯗꯤ ꯃꯁꯛꯁꯦ ꯑꯃꯨꯛ ꯇꯣꯉꯥꯟꯕ
ꯍꯣꯏ ꯑꯁ ꯃꯁꯥꯛꯁꯦ ꯀꯣ ꯃꯥꯁꯦ ꯅꯣꯏꯈ꯭ꯔꯕꯒꯤ ꯃꯁꯛꯁꯦ ꯌꯥꯝ ꯇꯨꯡꯍꯟꯈ꯭ꯔꯕꯅꯤ ꯍꯧꯖꯤꯛ
ꯍꯥꯟꯅꯗꯤ ꯌꯥꯝ
ꯍꯣꯏ ꯍꯣꯏ ꯄ꯭ꯔꯤꯊꯂꯝꯗ ꯂꯩꯕ ꯀꯥꯟꯗꯖꯤ ꯀꯣ
ꯇꯦꯜ ꯂꯦꯗꯅ
ꯑꯩꯁꯨ ꯑꯩ ꯑꯩ ꯍꯦꯛ ꯗꯦꯂꯤꯗ ꯂꯥꯛꯔꯒ ꯅꯣꯛꯈ꯭ꯔꯕꯅꯤ ꯃꯕꯨ ꯎꯔꯒ ꯅꯟꯁꯤ ꯍꯧꯖꯤꯛꯇꯤ ꯑꯁ ꯑꯗꯨ ꯃꯥꯟꯗ꯭ꯔꯦꯀꯣ ꯅꯪꯗꯤ ꯃꯤ ꯑꯅꯤꯒꯨꯝꯕ ꯃꯟꯈ꯭ꯔꯦ ꯍꯧꯖꯤꯛꯇꯤ ꯍꯥꯏꯅꯀꯣ
ꯑꯩꯅ ꯁꯤ ꯅꯨꯄꯤ ꯇꯣꯉꯥꯟꯕꯔꯥ ꯁꯤ ꯅꯨꯄꯤꯔꯥ ꯑꯗꯨꯝ ꯈꯜꯂꯒ ꯂꯩꯕꯅꯦꯕ
ꯑꯥ ꯍꯣꯏ ꯍꯣꯏ ꯇꯣꯉꯥꯟꯕ ꯅꯠꯇꯦ ꯑꯥ ꯁꯤꯃꯦꯁꯤꯗ ꯂꯩꯌꯦꯗꯅ ꯑꯗꯨ ꯅꯨꯄꯤꯅ ꯎꯝ ꯑꯍꯥꯟꯕꯅꯦ ꯁꯦꯀꯦꯟꯗ ꯑꯗꯨ ꯍꯧꯖꯤꯛ ꯍꯥꯏꯕ ꯃꯥꯒꯤ ꯅꯨꯄꯥꯁꯤ ꯈ꯭ꯔꯕꯗꯣ ꯑꯗꯨ ꯅꯨꯄꯤꯅꯦ ꯑꯗꯨ ꯊꯥꯔꯠꯅ ꯍꯣꯇꯦꯜ ꯐꯝꯕ
ꯑꯣ
ꯑꯗꯨ ꯐꯣꯔꯠꯅ ꯑꯁꯤ ꯑꯩꯒꯤ ꯑꯌꯥꯝꯕ ꯑꯃꯈꯛꯇ ꯂꯩꯕꯗꯨ ꯑꯗꯨ ꯑꯗꯨꯒ ꯃꯥꯒꯤ ꯃꯈꯥꯗ ꯑꯁꯤꯗ ꯄꯥꯂꯔ ꯂꯩꯕꯗꯣ ꯑꯗꯨ ꯅꯨꯄꯤ ꯑꯗꯨ ꯃꯥꯒꯤ ꯃꯈꯥꯗ ꯅꯣꯏꯒꯤ ꯔꯣꯝꯗ ꯂꯨꯍꯣꯡꯂꯒ ꯍꯧꯖꯤꯛ ꯂꯨꯍꯣꯡꯗꯕꯗꯣ ꯑꯗꯨ ꯑꯗꯨ ꯅꯦꯛꯁꯇ ꯑꯩ
ꯎꯝ ꯑꯗꯨꯗꯤ ꯑꯩ ꯂꯣꯏ ꯈꯪꯈ꯭ꯔꯦꯅꯦ ꯉꯆꯦ ꯗ ꯑꯩ ꯑꯃ ꯈꯪꯗꯕ ꯂꯩꯔꯤꯑꯅ ꯑꯗꯨꯝ ꯑꯩ ꯈꯜꯂꯒ ꯂꯩꯕ ꯍꯥꯏꯗꯤ ꯃꯁꯛꯁꯦ ꯐꯖꯅ ꯇꯣꯡꯍꯟꯈ꯭ꯔꯕꯒꯤꯀꯣ ꯁꯤ ꯅꯨꯄꯤ ꯑꯣꯏ ꯑꯗꯣ ꯃꯥꯟꯗꯦꯅꯁꯨ ꯑꯩ ꯈꯟꯕ
ꯅꯪꯅ ꯀꯣꯟꯐ꯭ꯌꯨꯁ ꯆꯠꯄꯁꯦ ꯅꯨꯄꯤ ꯑꯃꯈꯛꯇ ꯀꯣꯟꯐ꯭ꯌꯨꯁ ꯆꯠꯂꯒ ꯂꯩꯕꯅꯤ ꯍꯧꯖꯤꯛ ꯀꯣꯏꯊꯦꯜ ꯐꯝꯕ ꯅꯨꯄꯤꯗꯣ ꯃꯥꯅꯦ ꯄ꯭ꯔꯤꯠꯂꯦꯝꯗ ꯑꯣꯖꯥ ꯇꯧꯕ ꯃꯥꯅꯦ ꯑꯩꯈꯣꯏ ꯈꯨꯟꯗ ꯂꯨꯍꯣꯡꯕꯗꯣ
ꯑꯣ ꯂꯣꯏ ꯀꯟꯅꯦꯛ ꯇꯧꯈ꯭ꯔꯦ ꯍꯧꯖꯤꯛꯇꯤ ꯑꯩ ꯉꯛꯄꯅꯦꯕ ꯍꯣꯏ ꯎ ꯑꯩ ꯑꯩꯅ ꯄ꯭ꯔꯤꯊꯤꯂꯦꯝꯗ ꯂꯩꯕ ꯅꯨꯄꯤ ꯀꯣꯏꯊꯤ ꯊꯤꯔꯒ ꯂꯩꯕ ꯍꯧꯖꯤꯛ
ꯔꯥ ꯀꯔꯝꯕꯔꯥ ꯀꯔꯝ ꯔꯥꯅ
ꯎꯝ ꯑꯗꯨ ꯅꯪ ꯑꯩꯈꯣꯏ ꯈꯨꯟꯗ ꯂꯩꯔꯝꯃꯤꯅ ꯑꯩꯈꯣꯏ ꯈꯨꯟꯗ ꯂꯩꯐꯝ ꯃꯇꯝꯗ ꯃꯥꯒꯤ ꯑꯄꯥꯎꯁꯨ ꯑꯗꯨꯗ ꯂꯩꯕꯅꯦ ꯑꯦ ꯃꯥꯒꯤ ꯐꯗꯔ ꯏꯟ ꯂꯣ ꯗꯣ
ꯎꯝ
ꯑꯗꯨ ꯈꯨꯟꯗ ꯂꯩꯕꯅꯦ ꯃꯥꯒꯤ ꯐꯥꯗꯔ ꯏꯟ ꯂꯧꯕꯨꯁꯨ ꯑꯩꯒꯤ ꯏꯆꯦꯅꯀꯣ ꯏꯆꯦꯕꯨ ꯏꯆꯦꯅꯤꯅ ꯐꯖꯅ ꯍꯥꯏꯕꯁꯨ ꯅꯠꯇꯦ ꯑꯗꯨ ꯑꯣꯏꯔꯁꯨ ꯃꯥ ꯃꯥꯁꯦ ꯃꯤ ꯅꯨꯡꯁꯤꯕ ꯈꯪꯕꯒꯤꯀꯣ ꯌꯥꯝ ꯈꯪꯕ
ꯑꯣ ꯃꯥꯅ ꯀꯅꯥꯒꯤ ꯌꯨꯝꯗ ꯂꯨꯍꯣꯡꯕ꯭ꯔꯥ ꯑ ꯑꯗꯨ
ꯑꯥꯄ ꯄꯥ ꯃꯥꯏꯒꯤ ꯌꯨꯝꯗ ꯂꯨꯍꯣꯡꯉꯦ ꯑꯗꯨ ꯑꯩꯈꯣꯏ ꯑꯆꯕ ꯑꯩꯈꯣꯏ ꯂꯝꯗ ꯑꯆꯧꯕ ꯂꯩꯌꯦꯗꯅ ꯑꯗꯨꯅ ꯈꯣꯏꯒꯤ ꯎꯝ ꯆꯞ ꯃꯥꯟꯅꯕ ꯈꯨꯟꯅ ꯂꯨꯍꯣꯡꯉꯦ ꯑꯗꯨ ꯑꯣꯏꯔꯁꯨ ꯃꯥꯁꯦ
ꯑꯩꯒꯤ ꯍꯖꯕꯦꯟꯒꯤ ꯁꯤꯕ꯭ꯂꯤꯡꯗꯣ ꯀꯅꯥꯔ ꯑꯩ ꯈꯪꯅꯤꯡꯉꯦ
ꯍꯩꯃ ꯈꯪꯕ꯭ꯔꯥ ꯅꯪ
ꯎꯝ ꯎꯝ
ꯍꯩꯃꯥꯅꯦ ꯍꯩꯃꯥꯒꯤ ꯃꯈꯥꯗ ꯂꯩꯕ ꯅꯨꯄꯥꯅꯦ
ꯑꯣ
ꯎꯝ
ꯑ
ꯑꯗꯨ ꯍꯥꯏꯃꯁꯨ ꯌꯦꯡꯉꯣ ꯅꯨꯄꯤ ꯊꯤꯗ꯭ꯔꯤ ꯑꯗꯨ ꯍꯥꯏꯃꯒꯤ ꯃꯄꯥꯒꯤ ꯅꯨꯄꯤꯁꯨ ꯁꯤꯈ꯭ꯔꯦ ꯃꯥ ꯑꯗꯨꯒꯤ ꯏꯆꯦꯅꯀꯣ
ꯎꯝ
ꯊꯥꯒꯨꯝꯕꯗ ꯄꯩꯁꯥ ꯈꯔ ꯈꯔꯒꯨꯝꯕ ꯊꯥꯔꯒ ꯅꯠꯇ꯭ꯔꯒ ꯃꯥꯁꯦ ꯃꯁꯥ ꯉꯝꯗꯕ ꯀꯥꯟꯗ ꯏꯆꯦꯅ ꯑꯗꯨꯝ ꯌꯦꯡꯅꯅ ꯂꯩꯕꯅꯤ ꯑꯗꯨꯁꯨ ꯃꯥ ꯃꯊꯟꯇ ꯌꯦꯡꯗꯦ ꯏꯆꯦꯗꯣ ꯃꯥꯒꯤꯗꯤ ꯑꯁ ꯄꯣꯠꯆ ꯆꯩꯁꯨ ꯂꯧꯗꯕꯅꯤ ꯏꯆꯦꯕꯨ ꯑꯩꯗꯤ ꯌꯥꯝ ꯅꯨꯡꯁꯤꯕꯒꯤ ꯃꯤꯒꯤ ꯀꯌꯥ ꯀꯅꯥ ꯑꯃꯠꯇ ꯄꯨꯔꯛꯇ꯭ꯔꯁꯨ ꯏꯆꯦꯒꯤꯗꯤ ꯑꯩꯗꯨ ꯄꯨꯔꯛꯔꯒ ꯂꯩꯕꯅꯦ ꯑꯩ ꯂ ꯊꯣꯛꯄ ꯀꯥꯟꯗ ꯃꯥꯗꯤꯀꯣ ꯃꯥꯒꯤ ꯗ꯭ꯔꯦꯁꯁꯤꯡꯁꯦ ꯐꯤꯐꯇꯤ ꯔꯨꯄꯤꯁ ꯇ꯭ꯋꯦꯟꯇꯤ ꯔꯨꯄꯤꯁꯒꯨꯝꯕ ꯑꯗꯨꯝ ꯂꯧꯔꯒ ꯂꯩꯒꯅꯤ ꯃꯥꯒꯤ ꯏꯆꯥꯁꯤꯡꯒ ꯇꯥꯎ ꯇꯥꯎꯕꯒꯤ ꯑꯗꯨꯒ ꯐꯥꯗꯔ ꯏꯟ ꯂꯧꯕꯁꯨ ꯁꯨ ꯃꯌꯥꯝꯕꯨ ꯌꯦꯡꯁꯤꯟꯅꯕꯒꯤꯀꯣ ꯑꯗꯨꯒꯤ ꯑꯩ ꯅꯨꯡꯁꯤ ꯃꯥꯟꯕꯒꯤ ꯍꯧꯖꯤꯛꯀꯥꯟꯁꯨ ꯃꯤꯒꯤ ꯀꯅꯥ ꯑꯃꯇ ꯑꯩ ꯄꯨꯔꯛꯇꯦ ꯑꯗꯨ ꯑꯣꯏꯔꯁꯨ ꯃꯥꯒꯤꯗꯤ ꯀꯨꯔꯇꯤꯒꯨꯝꯕ ꯑꯗꯨꯝ ꯏꯁꯤꯡ ꯊꯥꯛꯄꯗꯨꯒ ꯊ ꯊꯥꯛꯄꯗꯨꯔ ꯏꯁꯤꯡ ꯊꯥꯛꯄꯗꯨꯔꯥ ꯑꯅꯤ ꯄꯤꯌꯨꯀꯣ ꯎꯝ ꯏꯁꯤꯡ ꯂꯥꯛꯄ ꯃꯥꯜꯂꯦ
ꯍꯧꯖꯤꯛ ꯍꯩꯃꯒꯤ ꯌꯨꯝꯗ ꯀꯅꯥꯝꯁꯨ ꯂꯩꯇ꯭ꯔꯦ ꯑꯗꯨꯒ
ꯎꯝ ꯎꯝ
ꯃꯣꯏꯒꯤ ꯌꯨꯝꯁꯦ ꯆꯥꯔꯖ ꯃꯈꯥꯗ ꯑꯣꯏꯕꯒꯨꯝ ꯇꯧꯔꯤꯅꯦ ꯃꯣꯏꯒꯤ ꯌꯨꯝꯁ ꯎ
ꯎꯝ ꯃꯈꯥꯗ ꯅꯠꯇꯦ ꯑꯗꯨꯒꯤ ꯁꯥꯏꯠꯇꯅꯤ
ꯎꯝ ꯒ꯭ꯔꯥꯎꯟꯗꯒꯤ ꯁꯥꯏꯠ ꯃꯈꯥꯔꯣꯝꯒꯤ ꯂꯝꯕꯤ ꯆꯠꯄ ꯁꯥꯏ ꯍꯞꯇꯥꯒꯨꯝ ꯇꯧꯕ ꯑꯩꯅ ꯎꯝ ꯑꯗꯨꯗꯅꯦ ꯑꯁ ꯐꯖꯅ ꯈꯪꯉꯅꯦ ꯑꯗꯨꯗꯤ ꯑꯩ ꯀꯅꯥꯔꯥ ꯀꯔꯒꯗꯕꯅꯤ ꯋꯥ
ꯍꯥꯏ ꯃꯥꯁꯦ ꯌꯥꯝ ꯐꯕ ꯃꯤꯅꯦ
ꯎꯝ
ꯂꯨꯍꯣꯡꯗꯕ ꯑꯃꯅ ꯁꯥꯎꯅꯤꯡꯉꯤꯗꯤ ꯂꯨꯍꯣꯡꯔꯒ ꯇꯨꯃꯤꯟꯅ ꯂꯩꯌꯣ ꯍꯥꯏꯔꯒ ꯑ
ꯍ
ꯑꯩꯒꯤꯗꯤ ꯕꯦꯁ ꯐ꯭ꯔꯦꯟꯗꯦ ꯃꯥꯁꯨ ꯉꯥꯏꯌꯣꯀꯣ ꯑꯩ ꯀꯔꯤꯅꯣ ꯄꯤꯊꯣꯛꯀꯦ ꯑ ꯍꯣꯏ ꯖꯤꯄꯦꯗ ꯇꯧꯁꯤꯀꯣ ꯅꯝꯕꯔ ꯗꯨ ꯄꯤꯌꯨ